ꯀꯩꯗꯧꯔꯤꯅꯣ ꯍꯜꯂꯣ ꯎꯝ ꯀꯩꯗꯧꯔꯤꯅꯣ
ꯔꯤꯖꯜ ꯑꯥꯎꯠ ꯇꯧꯔꯦ ꯑꯩ ꯌꯦꯡꯗ꯭ꯔꯤ
ꯑꯣ
ꯄꯥꯏꯑꯣ ꯌꯦꯡꯒꯦ
ꯑꯣ ꯍꯣꯏ ꯑꯗꯨꯒ ꯋꯥ ꯉꯥꯡꯉꯨꯍꯦ
ꯅꯪꯒꯤ ꯔꯣꯜ ꯅꯝꯕꯔ ꯀꯩꯀꯥ ꯊꯥꯖꯜꯂꯛꯑꯣ
ꯑꯩ ꯈꯪꯗ꯭ꯔꯦꯗꯔ ꯔꯣꯜ ꯅꯝꯕꯔꯀꯥ
ꯌꯦꯡꯒꯦ ꯌꯥꯎꯔ ꯂꯩꯔꯝꯃꯗꯤ
ꯑ ꯅꯪꯒꯤ ꯌꯦꯡꯉꯣ ꯆꯥꯛ ꯆꯥꯔꯕ
ꯆꯥꯛꯁ ꯆꯥ ꯇꯣꯛꯇ ꯉꯥꯏꯔꯤ
ꯑꯣ ꯀꯩ ꯏꯁꯪ ꯆꯥꯒꯦ
ꯑꯦꯞ ꯚꯨꯚꯅꯦꯁꯣꯔ ꯕꯣꯠꯇꯣ ꯈꯪꯉꯤꯅ
ꯑꯥꯎ
ꯇꯥꯕ꯭ꯔꯣ
ꯑꯥꯎ ꯇꯥꯏꯌꯦ
ꯁꯣꯔ ꯚꯨꯚꯅꯦꯁꯣꯔ ꯀꯩꯅꯣ ꯖꯣꯟꯗꯣ ꯑꯗꯨꯒꯤ ꯀꯔꯣ
ꯑꯣ ꯎꯝ ꯒꯨꯍꯥꯇꯤꯗ ꯀꯌꯥ ꯂꯩꯕ ꯖꯥꯂꯥ
ꯀꯔꯤꯕ
ꯒꯨꯍꯥꯇꯤꯒꯤ ꯀꯌꯥ ꯂꯩꯕ ꯖꯥꯠꯂꯥ
ꯏ ꯌꯦꯡꯗꯤꯌꯦ ꯊꯣꯛꯂꯛꯇ꯭ꯔꯤꯌꯦ ꯃꯣꯏ ꯑꯇꯩ ꯇꯞ ꯇꯞꯅ ꯊꯣꯛꯂꯛꯇꯧ ꯃꯥꯜꯂꯦ ꯕꯣꯠ ꯚꯨꯚꯅꯦꯁꯣꯔ ꯈꯛꯇ ꯉꯥꯏꯔꯤ ꯃꯥꯜꯂꯦ ꯊꯣꯛꯂꯛꯄ
ꯑꯣ ꯁꯛꯗꯤ ꯁꯥꯥꯔꯔꯕꯣ ꯅꯪ
ꯆꯥꯛ ꯇꯣꯛꯇ ꯉꯥꯏꯔꯤꯑꯦ
ꯎꯝ ꯀꯩꯩ ꯏꯟꯁꯥꯡ ꯆꯥꯒꯦ
ꯍꯋꯥꯏ
ꯑꯣ
ꯍꯋꯥꯏ ꯆꯔꯦ ꯍꯨꯔꯦꯟꯗꯣ ꯏꯚꯤꯅꯤꯡꯗ ꯁꯥꯔ ꯑꯕꯤꯗꯣ ꯀꯣ ꯀꯣꯏꯔꯛꯑꯣ ꯍꯥꯏꯅꯦ ꯑꯈꯣꯏꯕ꯭ꯔꯣ
ꯎꯝ
ꯌꯦꯡꯒꯦꯅ ꯍꯥꯏꯒꯤꯝ ꯁꯣꯏꯗ꯭ꯔꯦ ꯆꯠꯇꯕꯁꯨꯅ ꯈꯪꯗ꯭ꯔꯦꯗ ꯑꯩꯅ ꯌꯦꯡꯒꯦꯗꯤ ꯍꯥꯏꯒꯤꯝ
ꯎꯝ ꯆꯠꯂꯨꯗꯅ
ꯄꯥꯏꯌꯨꯀꯣ ꯑꯝꯇ
ꯎꯝ ꯀꯩꯗꯧꯏ ꯍꯥꯏꯕꯅꯣ
ꯄꯥꯏꯋꯥꯏꯇꯤ ꯑꯩꯁꯤ ꯀꯩꯀꯩ ꯀꯩꯀꯩꯒꯤ ꯀꯔꯝ ꯀꯔꯝꯕ ꯖꯣꯟꯒꯤ ꯂꯥꯛꯀꯦ ꯌꯦꯡꯒꯦ
ꯂꯥꯛꯀꯗꯧ ꯃꯥꯟꯗꯦꯗ ꯍꯧꯖꯤꯛ ꯉꯥꯏꯌꯨꯗꯨꯅ ꯀꯌꯥꯃꯨꯛ ꯈꯪꯅꯤꯡꯕ꯭ꯔꯣ
ꯑꯇꯩ ꯕꯣꯠꯀꯤ ꯊꯣꯛꯂꯛꯇ꯭ꯔꯤꯗ ꯚꯨꯚꯅꯦꯁꯣꯔ ꯈꯛꯇꯪ ꯉꯥꯏꯔꯤ ꯃꯊꯪ ꯃꯊꯪ ꯂꯥꯛ
ꯍꯣꯠꯅꯔꯣ ꯀꯟꯅ ꯇꯣꯂꯣꯞ ꯆꯥꯔꯣ ꯇꯣꯂꯣꯞ ꯆꯥꯔꯗꯤ
ꯌꯥꯝ ꯍꯥꯏꯖꯜꯂꯛꯀꯤꯅꯣꯗ ꯀꯣꯛ ꯃꯊꯥ ꯁꯥꯔꯤꯗ
ꯍꯣꯏ ꯃꯊꯥꯗꯤ ꯁꯥꯕꯅꯤ
ꯁ ꯑꯩ ꯐꯤꯖꯤꯀꯦꯜꯁꯦ ꯏꯝꯄ꯭ꯔꯨꯨꯞꯃꯦꯟꯁꯦ ꯈꯣꯡꯒꯦ ꯅꯥꯕꯁꯤꯗꯅꯦ ꯀꯣꯡꯁꯦ ꯌꯦꯡꯊꯣꯛꯄ ꯆꯠꯀꯦ ꯇꯧꯕꯁ ꯌꯦꯡꯕ ꯆꯠꯇ ꯆꯠꯇ ꯂꯩ
ꯍꯜꯂꯣ ꯎꯝ ꯇꯣꯂꯣꯞꯄꯤꯕꯒꯤ ꯌꯦꯡꯕꯁꯨꯍꯥꯏ
ꯖꯨꯟꯒꯤꯗꯣ ꯑ ꯖꯨꯟꯒꯤꯗꯣ ꯍꯌꯦꯡ ꯍꯪꯆꯤꯠ ꯂꯧꯊꯣꯛꯑꯅꯤ ꯑꯩꯗꯣ ꯉꯁꯤ ꯐꯣꯟ ꯇꯧꯔꯒ ꯍꯥꯏꯖꯤꯔ ꯇꯧꯔꯝꯃꯅꯦ ꯑꯩꯒꯤꯗꯣ ꯂ ꯂꯦꯞꯄꯒꯦ ꯑꯇꯣꯞꯄ ꯑꯃ ꯊꯤꯔꯣ ꯈꯣꯠꯂꯣ ꯍꯥꯏꯒꯦ ꯇꯧꯅꯦꯕ ꯑꯗꯣ ꯄꯤꯕꯁꯨ ꯑꯩ ꯖꯤꯇꯤ ꯐꯥꯎꯒꯤ ꯃꯟꯗꯣ ꯄꯥꯝꯃꯦ ꯍꯥꯏꯅ ꯍꯥꯏꯔꯒꯈꯤꯕꯅꯦꯕ
ꯑꯣꯏ
ꯁꯨꯃꯥꯏ ꯍꯥꯏꯈ꯭ꯔꯒꯦ ꯇꯧꯅꯤ ꯀꯩꯗꯧꯅꯤ
ꯎꯝ
ꯍꯣꯔꯦꯟ ꯏꯚꯤꯅꯤꯡ
ꯄꯔꯃꯅꯦꯟꯒꯤ ꯅꯠꯇꯕꯅꯤꯅ
ꯑꯝ
ꯏꯁꯥꯅ ꯑꯄꯥꯥꯝꯕꯗꯣ ꯏꯁꯥꯅ ꯄꯥꯝꯕꯗꯣ ꯇꯧꯒꯗꯕꯅꯤ ꯏꯁꯥꯒꯤ ꯀꯥꯟꯅꯒꯗꯕꯗꯣ
ꯃꯥꯅꯤ ꯍꯥꯏꯗꯤ ꯑꯩꯅ ꯑꯗꯨꯗ ꯁꯨꯝ ꯂꯩꯁꯜꯂꯨꯕꯗ ꯃꯥꯒꯤ ꯈꯜꯂꯒ ꯁꯨꯝ ꯂꯩꯕ ꯑꯩꯉꯣꯟꯗꯗꯤ ꯀ꯭ꯌꯨꯨ ꯌꯥꯗ꯭ꯔꯦꯕ ꯏꯁꯥꯒꯤ ꯐꯥꯅꯕ ꯑꯁꯤꯅꯧꯕꯅ ꯐꯔꯦ ꯁꯥꯏꯅꯤꯛ ꯁ꯭ꯀꯨꯜꯒꯤꯗꯁꯨ ꯃꯇꯝ ꯂꯦꯞꯇꯦꯅꯦ ꯑꯩꯅ ꯉꯁꯥꯏ ꯋꯦꯕꯁꯥꯏꯠꯇ ꯌꯦꯡꯕꯅꯦ ꯃꯣꯏꯒꯤꯗꯣ ꯂꯦꯞꯄꯗꯤ ꯈꯔ ꯐꯗꯧ ꯅꯦꯛꯁ ꯇꯨꯒꯤꯇꯨ ꯑꯣꯏꯔꯁꯨ ꯌꯥꯔꯦ ꯁꯤ ꯑꯣꯏꯔꯁꯨ ꯌꯥꯔꯦ ꯑꯃ ꯁꯦꯂꯦꯛ ꯇꯧꯔꯗꯤ ꯌꯥꯔꯦ ꯑꯃꯗꯤ ꯇꯧꯗꯕ ꯌꯥꯗꯦ ꯇꯅꯤ ꯁ꯭ꯀꯨꯜꯒꯤ ꯐꯤꯖꯤꯀꯦꯜꯗꯨꯗꯤ ꯃꯣꯏꯗꯤ ꯀ꯭ꯋꯥꯂꯤꯐꯥꯏ ꯈꯛꯇꯅꯤꯗ
ꯎꯝ
ꯑꯗꯨ ꯑꯁ ꯐꯤꯖꯤꯀꯦꯜ ꯇꯦꯁ ꯂꯩꯕꯁꯦ ꯀꯔꯤ ꯇꯧꯕ ꯀꯔꯤ ꯇꯧꯅꯉꯥꯏꯔꯣ ꯌꯥꯝꯅ
ꯁꯥꯏꯅꯤꯛꯀꯤꯗꯨꯔꯣ
ꯍꯣꯏ ꯗꯔꯀꯥꯔ ꯌꯥꯝ ꯂꯩꯇꯦꯗ ꯎꯝ
ꯂꯩꯇꯦ ꯃꯣꯏ ꯃꯤꯡꯒꯤꯅꯤ ꯃꯣꯏ ꯖꯦꯅꯔꯦꯜ ꯑꯦꯝꯄ꯭ꯂꯣꯏꯒꯤꯅꯤ ꯃꯤꯅꯤꯗꯅꯀꯣ ꯖꯦꯅꯔꯦꯜ ꯍꯥꯏꯗꯤ ꯃꯣꯏꯅ ꯇꯧꯗꯣꯏ ꯊꯕꯛ ꯁꯤ ꯉꯁꯥꯏꯒꯤ ꯍꯦꯜꯄꯤꯡ ꯑꯣꯏꯕ ꯑꯩꯈꯣꯏꯒꯤ ꯑꯦꯝ ꯇꯤ ꯑꯦꯁꯀꯨꯝꯕꯅꯦꯕ ꯕꯥꯔꯕꯔ
ꯑꯗꯨꯅꯦ ꯑꯗꯨ ꯑꯗꯨ ꯍꯣꯏ ꯎꯝ ꯑꯗꯨ ꯑꯣꯏꯔꯒ ꯌꯥꯝ ꯐꯤꯖꯀꯜ ꯇꯦꯖ ꯔꯟꯅꯤꯡ ꯑꯗꯨ ꯎꯝ ꯍꯣꯏ ꯑꯗꯨ ꯌꯧꯗꯕ ꯑꯗꯨ ꯑ ꯌꯧꯗꯕ ꯌꯥꯗꯦ ꯀꯥꯏꯅ ꯇꯧꯕꯁꯦ ꯐꯤꯖꯤꯀꯦꯜ ꯇꯦꯁ ꯐꯖꯅ
ꯑꯗꯨ ꯃꯣꯏ ꯍꯥꯏꯗꯤ ꯀ꯭ꯋꯥꯂꯤꯐꯥꯏꯠ ꯑꯣꯏꯌꯣ ꯍꯥꯏꯕꯅꯤꯗꯅ ꯀꯩꯅꯣꯗ ꯁꯦꯡꯅ ꯍꯥꯏꯔꯒꯗꯤ ꯚꯦꯀꯦꯟꯁꯤꯗꯣ ꯌꯥꯗꯦꯗꯅꯀꯣ ꯌꯥꯝꯗꯝꯅꯤ ꯃꯣꯏꯅ ꯀꯩꯅꯣ ꯗꯦꯁꯇꯣ ꯀ꯭ꯋꯥꯂꯤꯐꯥꯏ ꯀ
ꯀ꯭ꯋꯥꯂꯤꯐꯥꯏ ꯑꯣꯏꯔꯁꯨ ꯔꯤꯇꯟꯗ ꯌꯦꯡꯕ ꯌꯥꯏꯗꯅ
ꯈꯪꯗꯦ ꯃꯣꯏꯒꯤꯁꯦ ꯑ ꯃꯣꯏ ꯐꯤꯖꯤꯀꯦꯜꯗꯤꯅꯦ ꯂꯥꯏꯗ ꯂꯥꯏꯑꯦꯗꯤ ꯃꯣꯏ ꯃꯇꯥꯏ ꯗꯨꯔꯦꯁꯟ ꯄꯤꯗꯦꯕ
ꯎꯝ
ꯇꯥꯏꯝ ꯂꯩꯇꯦꯕ ꯃꯣꯏꯗꯤ ꯋꯥꯟ ꯄꯣꯏꯟ ꯁꯤꯛꯁ ꯀꯤꯂꯣꯃꯤꯇꯔ ꯔꯟ ꯇꯧꯔꯣ ꯁꯚꯦꯟ ꯄꯣꯏꯟ ꯐꯥꯏꯚ ꯀꯦꯖꯤꯒꯤ ꯋꯦꯠ ꯑꯃ ꯍꯟꯗ꯭ꯔꯦꯠ ꯃꯤꯇꯔꯗ ꯀꯦꯔꯤ ꯇꯧꯔ ꯆꯠꯂꯣ ꯍꯥꯏꯕ ꯑꯗꯒꯤ ꯁꯠ ꯇꯜ ꯂꯧꯕ ꯐꯥꯏꯚ ꯃꯤꯇꯔꯒꯤ ꯏꯔꯥꯏ ꯂꯥꯏꯕ ꯑꯗꯨꯗꯤ ꯃꯣꯏ ꯇꯔꯦꯠ ꯇꯦꯁ ꯇꯧꯕꯗꯣ ꯑꯩꯗꯣ ꯇꯔꯦꯠ ꯑꯩꯗꯣ ꯀ꯭ꯋꯥꯜ ꯑꯩꯒꯤ ꯑꯦꯛꯁꯄꯤꯔ꯭ꯌꯦꯟꯁꯇꯨꯗ ꯀꯩꯅꯣꯒꯤ ꯍꯥꯞꯄꯧꯗ꯭ꯔꯦꯅꯦ ꯑꯣꯡꯂꯤ ꯋꯥꯔꯗꯟ ꯀꯝ ꯇꯤꯆꯔꯒꯤꯗꯣꯇꯪ ꯍꯥꯞꯈ꯭ꯔꯦ ꯁꯝ ꯀꯛꯄꯩꯗꯨꯁꯨ ꯍꯥꯄꯝꯒꯗꯕꯅꯤ
ꯌꯦꯡꯉꯒꯦ ꯊꯥꯕ ꯌꯥꯕꯨ ꯌꯥꯔꯗꯤ ꯍꯣꯏ ꯃꯣꯏꯗꯣ ꯑꯃꯨꯛ ꯃꯣꯏꯗꯣ ꯏꯁꯀ꯭ꯔꯨꯇꯨꯅꯤ ꯇꯧꯔꯒꯅꯦ ꯐꯣꯝꯗꯣ ꯃꯣꯏꯒꯤ ꯁꯣꯔꯠ ꯂꯤꯁ ꯇꯧꯕ ꯃꯤ ꯑꯃꯨꯛ ꯁꯣꯔꯠ ꯂꯤꯁ ꯇꯧꯔꯀꯥꯟꯗ ꯃꯤꯗꯣ ꯑꯦꯛꯖꯥꯝ ꯇꯧꯗꯣꯏꯅꯦ ꯍꯥꯏ ꯃꯣꯏꯗ ꯍꯥꯏꯕꯗꯤ ꯐꯣꯝ ꯊꯥꯖꯤꯜꯂꯛꯄ ꯈꯨꯗꯤꯡꯃꯛ ꯂꯣꯏ ꯀꯧꯔꯛꯑꯣꯏꯕ ꯁꯣꯏꯕꯗꯨ ꯔꯤꯖꯦꯛ ꯇꯧꯕ ꯌꯥꯎꯔꯝꯒꯅꯤꯗꯅ
ꯎꯝ
ꯑꯗꯨ ꯔꯤꯖꯦꯛ ꯇꯧꯕ ꯃꯤꯗꯨꯗꯤ ꯀꯧꯔꯣꯏꯕ ꯃꯣꯏ ꯁꯣꯔꯠ ꯂꯤꯁ ꯇꯧꯕ ꯃꯤꯗꯨꯈꯛ ꯀꯧꯔꯛꯇꯣꯏꯅꯤ ꯍꯥꯏꯕ
ꯑꯗꯨ ꯁꯣꯔꯠ ꯂꯤꯁ ꯇꯧꯕꯗꯨꯗ ꯌꯥꯎꯕꯤꯔꯗꯤ ꯐꯔꯦ
ꯎꯝ ꯏꯟꯀꯝ ꯂꯩꯇꯕꯁꯦ ꯋꯥꯏꯗ
ꯍꯥꯥ
ꯍꯥꯏꯗꯤ ꯏꯟꯀꯝ ꯂꯩꯇꯕꯁꯦ ꯋꯥꯏꯑꯦꯕ
ꯅꯪ ꯄꯥꯔꯠ ꯇꯥꯏꯝ ꯑꯃ ꯇꯧꯁꯤꯟꯕ ꯌꯥꯕꯗꯣ ꯑꯅꯛꯄꯗ ꯑꯗꯨꯅꯦ ꯁꯥꯥꯔ ꯔꯕꯤꯅꯁꯨ ꯍꯥꯏꯔꯛꯄ ꯄꯅꯦ ꯑꯩꯅ ꯅꯉꯣꯟꯗꯗꯤ ꯁꯥꯗꯕ ꯀꯩꯅꯣ ꯁꯥꯔꯆꯨꯟꯗꯣ ꯑꯗꯨꯝ ꯃꯥ ꯔꯨꯝꯗ ꯂꯩꯁꯜꯂꯦ
ꯑꯩ ꯑꯣꯒꯁ ꯑꯦꯛꯖꯥꯝ ꯑꯦꯛꯖꯥꯝ ꯂꯣꯏꯔꯗꯤ ꯇꯧꯒꯅꯤ
ꯑ ꯑꯩꯒ ꯃꯥꯒ ꯑꯦꯛꯖꯥꯝ ꯑꯃ ꯑꯦꯛꯖꯥꯝ ꯑꯃ ꯂꯩ ꯈꯣꯠꯂꯦ ꯑꯗꯨꯒꯤ ꯁꯨꯝ ꯇꯧꯕꯔꯝꯅꯦꯅ ꯍꯥꯏꯕꯅꯦ
ꯑꯦꯛꯖꯥꯝ ꯍꯦꯛ ꯂꯣꯏꯈ꯭ꯔꯕ ꯍꯧꯔꯅꯤ ꯑꯩꯁꯨ ꯇꯧꯗꯕ ꯌꯥꯗꯦ ꯄꯨꯟꯁꯤꯗ ꯊꯥ ꯊꯥ ꯑꯃ ꯍꯣꯏ ꯊꯥ ꯑꯃ ꯐ꯭ꯔꯤ ꯂꯩꯕ ꯍꯥꯏꯕꯁꯦ
ꯎꯝ ꯌꯥꯝ ꯃꯥꯡꯉꯤꯕ
ꯑꯩꯈꯣꯏꯗꯤ ꯑ ꯗꯤꯁꯑꯦꯕꯜ ꯗꯤꯐ꯭ꯔꯦꯟꯂꯤ ꯑꯦꯕꯜ ꯄꯥꯔꯁꯟ ꯅꯠꯇꯕꯅꯤꯅ
ꯃꯥꯅꯦ
ꯑꯗꯨ ꯇꯧꯒꯗꯕꯅꯤ
ꯇꯥꯟꯒꯗꯕꯅꯦ ꯄꯩꯁꯥꯗꯤ ꯄꯩꯁꯥ ꯂꯩꯇ꯭ꯔꯗꯤ ꯍꯤꯡꯉꯨ ꯌꯥꯗꯦ ꯑꯗꯨꯒ ꯑꯁ ꯅꯨꯄꯤ ꯊꯤꯅꯤꯡꯉꯥꯏꯁꯨ ꯄꯩꯁꯥ ꯂꯩꯇ꯭ꯔꯗꯤ ꯊꯤꯕ ꯌꯥꯗꯦꯅꯦ
ꯎꯝ
ꯇꯥꯕ꯭ꯔꯣ
ꯆꯥꯛ ꯆꯥꯔ ꯀꯩ ꯌꯥꯡ ꯆꯥꯔꯦ ꯅꯪꯗꯤ
ꯏꯔꯣꯟꯕ ꯇꯧꯋꯦ
ꯃꯣꯔꯣꯛ ꯌꯥꯝ ꯌꯥꯎꯗꯕꯤ
ꯎꯝ ꯃꯣꯔꯣꯛ ꯌꯥꯝ ꯌꯥꯎꯗꯕꯤ ꯃꯣꯔꯣꯛ ꯑꯩ ꯑꯁꯀꯨꯗ ꯂꯩꯕꯗꯒꯤ ꯑꯩ ꯍꯛꯆꯥꯡ ꯁꯣꯛꯈ꯭ꯔꯦ
ꯎꯝ ꯑꯩꯁꯨꯅꯦ ꯑꯩ ꯍꯟꯗꯛ ꯑ ꯍꯟꯗꯛ ꯅꯪ ꯈꯪꯗ꯭ꯔꯤꯌꯦ ꯑꯩ ꯆꯥꯛ ꯐꯅꯌꯥꯝ ꯆꯥꯗꯕ ꯌꯥꯎꯋꯦ ꯑꯩ ꯅꯨꯡꯗꯥꯡꯗ ꯃꯦꯒꯤ ꯈꯔ ꯆꯥꯔ ꯇꯣꯛꯄ ꯖꯦꯜꯁꯟꯒꯤ ꯃꯣꯏ ꯃꯥꯗꯔꯅ ꯈꯤꯔꯗꯣ ꯈꯦꯔ ꯈꯪꯉꯤꯅ
ꯑ
ꯈꯤꯔꯒꯗꯣ ꯑꯗꯨꯝ ꯊꯤꯜꯂꯛꯑꯦꯕꯀꯣꯕ꯭ꯔꯥ ꯑꯗ ꯑꯗꯨꯒꯨꯝꯕꯗꯣ ꯈꯔ ꯆꯔ ꯇꯣꯛꯄꯤ ꯑꯗꯒꯤ ꯍꯣꯔꯜꯁ ꯈꯔꯕꯨ ꯄꯤ ꯌꯥꯝ ꯇꯧꯋꯦ ꯑꯩꯁꯦ ꯍꯟꯗꯛꯁꯦ ꯑꯗꯨꯗ ꯌꯨꯝꯗ ꯂꯥꯛꯑꯒꯅꯤ ꯐꯖꯅ ꯆꯥꯔꯤꯁꯦ ꯑꯁ ꯑꯩ ꯍꯟꯗꯛ ꯃꯣꯔꯅꯤꯡꯗꯤ ꯍꯥꯏ ꯍꯥꯏꯅ ꯑꯃꯨꯛ ꯐ꯭ꯔꯦꯁ ꯑꯌꯨꯛꯇ ꯇꯛ ꯄꯨꯔꯛꯄꯩꯗꯨꯗ ꯆꯥꯊꯣꯛꯋꯦꯕꯀꯣ ꯑꯁ ꯅꯨꯡꯗꯥꯡ ꯆꯥꯕꯗꯤ ꯌꯥꯗ꯭ꯔꯦ
ꯎꯝ
ꯐꯔ ꯕꯦꯔꯥ ꯇꯤ ꯀꯥꯕꯤꯅꯤ ꯅꯨꯡꯗꯥꯡꯒꯤ ꯍꯥꯏꯗꯤ ꯃꯨꯟ ꯅꯨꯡꯗꯥꯡꯒꯤ ꯍꯦꯟꯖꯥꯡꯗꯣ ꯑꯌꯨꯛꯇ ꯄꯨꯔꯛꯑꯦ ꯅꯨꯡꯗꯥꯡ ꯆꯥꯕꯗꯗꯤ ꯅꯝꯊꯤꯔꯦꯕ ꯆꯥꯕ ꯌꯥꯗꯦ ꯑꯣꯏꯅꯤ ꯁꯝꯃꯔꯅꯤꯅ
ꯑ
ꯑꯗꯒꯤ ꯑꯩꯅ ꯑꯁ ꯍꯤꯟꯖꯥꯡꯗꯣ ꯕꯣꯏꯂꯔꯗ ꯍꯩꯖꯤꯜꯂꯒ ꯁꯥꯍꯜꯂꯒ ꯆꯥꯕꯁꯨ ꯌꯥꯎꯋꯦ
ꯎꯝ ꯃꯥꯃ ꯃꯥꯃ ꯎꯝ ꯄ꯭ꯔꯤꯟꯁꯤꯄꯥꯜꯒꯤ ꯃꯃꯥ ꯂꯩꯕ ꯅꯠꯇ꯭ꯔꯣ ꯃꯃꯥ ꯂꯩꯔꯗꯤ ꯃꯣꯏ ꯌꯨꯝꯗ ꯊꯣꯡ ꯊꯣꯡꯕ ꯌꯥꯏꯗꯅ ꯑꯗꯨꯒ ꯃꯆꯦ ꯑꯦ ꯃꯅꯥꯎ ꯅꯨꯨꯄꯤꯗꯣ ꯎꯝ
ꯑꯗꯣ ꯑꯩ ꯀꯩꯅꯣꯝ ꯍꯥꯏꯒꯦꯕ ꯃꯣꯏꯅ ꯃꯣꯏꯅ ꯊꯣꯡꯗꯦ ꯍꯥꯏꯕ ꯅꯠꯇꯦꯕ ꯊꯣꯡꯉꯦꯕꯀꯣ ꯊꯣꯡꯕꯗꯣ
ꯅꯠꯇꯦ ꯍꯥꯏꯕꯗ ꯑꯩꯅ ꯑꯩꯅ ꯍꯥꯏꯕꯗꯤ ꯃꯅꯥꯎ ꯅꯨꯨꯄꯤꯗꯣ ꯏꯅꯥꯎ ꯅꯨꯄꯤꯗꯣ ꯀꯣꯛ ꯑꯣꯏꯅ ꯁ꯭ꯀꯨꯜꯗ ꯂꯩꯕꯁꯨ ꯌꯥꯏꯑꯦꯕ ꯃꯥꯒꯤ ꯃꯃꯥ ꯂꯩꯔꯗꯤ ꯌꯨꯝꯗ
ꯁ꯭ꯀꯨꯟꯅ ꯗꯨꯝ
ꯃꯃꯥꯅ ꯍꯣꯏ ꯃꯃꯥꯅ ꯑ ꯃꯥꯒꯤ ꯒꯞ
ꯑꯗꯨꯗꯤ ꯀꯃꯥꯏꯅ ꯂꯩꯍꯟꯅꯤꯡꯗꯣꯏꯅꯣ ꯅꯨꯄꯤ ꯃ ꯇꯣꯝꯇ ꯑꯩ ꯑꯩꯁꯨ ꯂꯩꯕꯅꯤꯅ ꯋꯥꯈꯟꯗꯣ ꯃꯤꯖꯧ ꯃꯤ ꯍꯥꯏꯕꯁꯦ꯫
ꯑꯌꯨ ꯊꫭꯛꯔꫭꯏꯗ꯫ ꯍꯣꯏ ꯍꯣꯏ ꯁꯨꯝꯗꯤ ꯁꯨꯝ
ꯍꯥꯏꯗꯤ ꯑꯍꯟ ꯑꯣꯏꯔꯗꯤ ꯐꯕ ꯂꯩꯁꯥꯕꯤꯅꯤꯅ ꯂꯩ ꯇꯩꯍꯟ ꯊꯝꯅꯤꯡꯉꯣꯏꯕ ꯀꯩꯁꯨ꯫ ꯑꯗꯨꯅꯅꯦꯕ꯫
ꯎꯝ ꯅꯨꯄꯤꯁꯤꯡ ꯂꯩꯔꯗꯤ ꯐꯥꯕꯣꯛ
ꯑꯗꯨ ꯅꯠꯇ꯭ꯔꯁꯨꯅꯦ ꯑꯗꯨ ꯅꯠꯇ꯭ꯔꯁꯨ ꯃꯥꯅ ꯔꯨꯝ ꯑꯃ ꯇꯦꯝꯄꯔꯔꯤ ꯁꯦꯝꯃꯒ ꯃꯥꯒꯤ ꯃꯆꯦ ꯑꯍꯟꯗꯣ꯫ ꯃꯥꯒꯤ ꯃꯆꯦ ꯑꯍꯟꯗꯣ ꯑꯉꯥꯡ ꯌꯥꯎꯗꯕꯅꯦꯕ ꯃꯥꯒꯤ ꯃꯕꯥꯏꯗꯨꯕꯨꯗꯤ ꯊꯕꯛ ꯇꯧꯋꯦ ꯑꯗꯣ ꯑꯗꯨꯝ ꯑꯥ ꯃꫭꯏ ꯊꯝꯕ ꯌꯥꯏꯑꯕ ꯃꯆꯦꯗꯨꯁꯨ ꯃꯥ ꯃ
ꯎꯝ ꯎꯝ
ꯑꯗꯨꯁꯨ ꯇꯧꯗꯦ ꯑꯗꯩ ꯑꯩꯅꯁꯨ ꯁꯨꯃꯥꯏ ꯍꯥꯏꯕꯅꯤ ꯅꯪ ꯀꯨꯛ ꯑꯃ ꯗꯥꯏꯔꯦꯛ ꯊꯥꯡꯍꯩ ꯁꯦꯡꯅ ꯄꯩꯁꯥ ꯄꯤꯔꯒ ꯊꯝꯃꯣ꯫ ꯊꯣꯡꯉꯝꯃ ꯊꯣꯡꯉꯝꯃꯒ ꯑꯗꯨꯝ ꯍꯟꯈꯤꯕ ꯌꯥꯕ ꯃꯑꯣꯡꯗ ꯁ꯭ꯀꯨꯜꯗ ꯂꯥꯛꯑꯒ ꯊꯣꯡꯉꯝꯃꯦꯗꯅ꯫ ꯑꯗꯨꯝ ꯆꯠꯈꯤꯕ ꯑꯅꯛꯄꯗꯒꯤ ꯑꯃ ꯑꯗꯨꯝ ꯊꯤꯕꯗ ꯃꯥ ꯑꯗꯨꯝꯕ ꯄꯩꯁꯥꯗꯣ ꯄꯤꯊꯣꯛꯅꯤꯡ ꯑꯗꯨꯝꯕꯗꯣ ꯍꯥꯏꯗꯣꯛꯅꯤꯡꯗꯦꯕ ꯑꯦꯛꯁꯇ꯭ꯔꯥꯗ ꯆꯠꯍꯟꯅꯤꯡꯗꯦꯕ꯫ ꯑꯗꯨꯒꯤꯅꯦꯕ ꯇꯧꯔꯤꯁꯦ ꯑꯗꯨꯅꯗꯤ ꯁꯣꯝꯗꯗꯤ ꯂꯣꯏ ꯁꯣꯏꯔꯦꯕ꯫
ꯍꯣꯏ꯫
ꯃꯑꯣꯡ ꯇꯥꯗꯦꯕ ꯇꯨꯡ ꯑꯗꯨꯗꯤ ꯑꯈꯣꯏꯗꯤ ꯆꯥꯛꯇꯣ ꯃꯣꯏ ꯌꯨꯝꯗ ꯊꯣꯡꯉꯦ ꯍꯥꯏꯕ ꯋꯥꯅꯤ ꯃꯣꯏꯅ ꯑ ꯑꯥ ꯅꯨꯡ